ꯑꯣ ꯀꯩꯅꯣ ꯅꯪꯒꯤꯗꯨ ꯃꯈꯣꯟ ꯌꯥꯝꯅ ꯊꯣꯛꯑꯦꯅ
ꯀꯃꯥꯏ ꯊꯣꯛꯀꯦ ꯃꯈꯣꯟꯖꯦ
ꯀ꯭ꯔꯣꯛ ꯀ꯭ꯔꯣꯛ ꯃꯥꯎꯋꯦ ꯆꯤꯜꯂꯤꯕ꯭ꯔꯣ ꯊꯕꯛ ꯆꯤꯜꯂꯤꯕꯣ
ꯊꯕꯛ ꯆꯤꯟꯗꯤꯌꯦ ꯊꯕꯛ ꯍꯥꯡꯉꯤꯌꯦ
ꯐꯣꯟꯖꯦ ꯋꯥꯔꯤ ꯁꯥꯟꯅꯗ ꯀꯨꯢꯔꯦꯅ ꯑꯩ ꯁꯨꯝ ꯇꯧꯔꯛꯑꯝꯕꯅꯤꯗ
ꯈꯣꯟꯖꯦꯜ ꯇꯥꯅꯤꯡꯉꯛꯇꯅ
ꯑꯥ ꯈꯣꯟꯖꯦꯜꯕꯨ ꯈꯣꯢꯊꯨꯝꯅ ꯈꯣꯟꯖꯦꯜꯗꯣ ꯖꯒꯠ ꯁꯨꯝꯍꯠꯄ ꯈꫭꯟꯖꯦꯜ ꯑ
ꯔꯥꯁꯤꯅ ꯌꯣꯝꯂꯕ ꯈꯣꯟꯖꯦꯜ
ꯀꯩ ꯃꯊꯦꯜ ꯊꯣꯡꯗꯣꯏꯅꯣ
ꯇꯣꯔꯕꯣꯠ ꯀꯥꯡꯊꯣꯏ ꯊꯨꯡꯖꯤꯟꯈ꯭ꯔꯦ ꯇꯥꯎꯗꯤ ꯀꯔꯤ ꯌꯦꯟꯁꯥꯡ ꯊꯣꯡꯒꯗꯧꯔꯤꯕ
ꯑꯩꯁꯦ ꯑꯗꯨ ꯀꯥꯡꯉꯧ ꯑꯃ ꯇꯧꯔꯅꯤ ꯑꯗꯨꯒ ꯌꯦꯟꯒ ꯊꯣꯡꯉꯅꯤ
ꯎꯝ ꯍꯎꯔꯅꯤꯅꯦ ꯑꯗꯨꯗꯤ
ꯑꯣ
ꯊꯕꯛ ꯏꯟꯈꯥꯡ ꯀꯩ ꯑꯥ ꯀꯩꯅꯣꯅꯦ ꯍꯨꯃꯥꯡ ꯈꯔ ꯇꯕꯥꯖꯨ ꯑꯗꯨꯝ ꯌꯥꯏꯗ
ꯎꯝ
ꯑꯩꯁꯨ ꯖꯣꯒꯤꯡ ꯅꯨꯡꯗꯥꯡꯋꯥꯢꯔꯝ ꯑꯌꯨꯛ ꯁꯨꯡꯗꯤ ꯈꯔ ꯆꯦꯟꯕ ꯁꯥꯟꯅꯕ
ꯁꯥꯟꯅꯕ
ꯈꯔ ꯇꯥꯕꯅꯤꯅ ꯑꯗꯨꯝ ꯆꯥꯛ ꯆꯥꯛ ꯆꯥꯕ ꯊꯛꯄ ꯈꯔꯅꯤ
ꯎꯝ ꯆꯥꯕ ꯊꯛꯄꯁꯦ ꯍꯨꯃꯥꯡ ꯇꯥꯔꯒꯅ ꯈꯔ ꯅꯨꯡꯉꯥꯏꯕꯅꯦ ꯆꯥꯛ ꯌꯥꯝ ꯆꯥꯕꯒꯤ ꯆꯦꯡꯗꯤ ꯌꯝꯅ ꯇꯤꯡꯕꯅꯦ
ꯆꯡ ꯈꯔ ꯇꯤꯡ
ꯎꯝ
ꯑꯗꯨꯅꯤ ꯂꯩꯔꯤꯕ ꯀꯟꯗꯤꯁꯟꯁꯤ ꯍꯝ
ꯌꯝꯅ ꯅꯪ ꯅꯣꯏ ꯁꯥꯏ ꯋꯥꯔꯤ ꯁꯥꯟꯅꯗ꯭ꯔꯣ
ꯎꯝ ꯏꯁꯥ ꯏꯁꯥꯒꯤ ꯏꯊꯧꯗ ꯃꯥꯏ ꯑꯣꯟꯁꯤꯜꯂꯤꯀꯥꯟꯗ ꯃꯤ ꯑꯃꯃꯝ ꯃꯤ ꯑꯃꯃꯝ ꯑꯃꯃꯝ ꯑꯣꯏꯅ ꯑꯣꯏꯅꯕ ꯍꯣꯠꯅꯔꯤꯉꯩꯗ
ꯃꯤꯅꯥꯏꯑꯣꯏꯔꯤꯉꯩꯗ ꯑꯉꯥꯡ ꯑꯣꯁꯤꯂꯝꯃꯦ
ꯍꯣꯏꯅꯦ ꯅꯨꯄꯤ ꯑꯉꯥꯡ ꯋꯥꯔꯤ ꯁꯥꯟꯅꯕ ꯆꯪꯗꯦꯕ
ꯀꯩ ꯍꯥꯏꯅꯣ
ꯃꯊꯪ ꯂꯛꯄꯔꯥ ꯌꯦꯡꯉꯣ
ꯃꯇꯝ ꯂꯥꯛꯈꯤꯅꯤꯗ ꯉꯥꯏꯕꯥꯇ ꯀꯜꯂꯣ
ꯉꯥꯏꯕꯇ ꯀꯜꯂꯣ ꯍꯣꯠꯅꯕꯗ ꯀꯜꯂꯨ ꯑꯗꯨ
ꯎꯝ ꯍꯣꯠꯅꯧ ꯀꯊꯨꯡꯌꯧꯅ ꯆꯠꯂꯨ ꯃꯇꯝꯗꯨꯗ ꯅꯪꯗꯤ ꯃꯤ ꯋꯥꯠꯂꯣꯏ
ꯍꯣꯠꯅꯕꯁꯤꯁꯨ ꯆꯣꯛꯊꯕ ꯃꯇꯥꯡ ꯑꯃ ꯂꯥꯛꯑꯦ ꯕꯥꯏ
ꯑꯗꯨꯨ ꯀ꯭ꯅꯔꯤ
ꯎꯝ ꯈꯨꯕꯛ ꯑꯃꯛꯇ ꯈꯨꯕ ꯍꯧꯗꯦꯗꯣ ꯇꯨꯡꯗꯤ ꯅꯨꯄꯤ ꯑꯃ ꯑꯃ ꯑꯃꯥꯨ ꯑꯃꯨ ꯄꯥꯝꯃꯛꯄꯗꯣ ꯅꯪ ꯅꯪ ꯍꯣꯠꯅꯕ ꯌꯥꯔꯕꯅꯤꯀꯣ ꯅꯪ ꯑꯩꯒꯤ ꯈꯟꯗꯔꯕꯣꯒ ꯍꯥꯏꯔꯒ꯭ꯔꯀꯣ
ꯎꯝ ꯀꯥꯔꯇꯨꯟ ꯇꯥꯁꯜꯂꯛꯄ
ꯍꯣꯏ ꯊꯝꯃꯣꯏ ꯄꯥꯜꯂꯤꯒ ꯀꯥꯎꯔꯨꯔꯦꯗ ꯅꯣꯡꯃꯛꯄꯁꯤꯗ ꯅꯤꯡꯁꯤꯡꯉꯛꯑꯦꯕ
ꯎꯝ ꯅꯨꯡꯊꯤꯟꯗꯤ ꯑꯩꯈꯣꯏꯔꯣꯝꯗ ꯀꯣꯏꯔꯛꯑꯣ ꯍꯥꯏꯅꯧ ꯑꯃꯦꯠ__ ꯃꯦꯠꯄ ꯀꯩꯗꯧꯕ ꯆꯥꯁꯤ
ꯎꯝ ꯆꯥꯛ ꯎꯝ ꯍꯩꯈꯥꯏꯔꯒ
ꯅꯣꯢꯈꯥꯢꯔꯒ
ꯑꯝ
ꯀꯨꯢꯔꯦꯅꯦ ꯍꯩꯒ ꯆꯥꯃꯤꯟꯅꯈꯤꯗꯕꯁꯤ
ꯆꯥꯗ ꯀꯨꯏꯔꯦ ꯅꯍꯥꯟꯋꯥꯏ ꯅꯍꯥ ꯑꯣꯢꯔꯤꯀꯥꯟꯗ ꯍꯩ ꯌꯥꯝ ꯆꯥꯃꯤꯟꯅꯈꯤꯕꯗꯨ
ꯎꯝ
ꯎ ꯃꯇꯝꯗꯨ ꯆꯍꯤ ꯅꯤꯐꯨ ꯌꯥꯡꯈꯩꯕꯨ ꯁꯨꯔꯝꯃꯅꯤꯅꯦ
ꯑꯗꯨꯅꯦ
ꯑꯍꯟ ꯑꯣꯏꯁꯤꯜꯂꯛꯄꯁꯤ ꯐꯖꯐꯝ ꯂꯩꯇꯦ
ꯃꯥꯅꯤ
ꯁꯛꯀ ꯄꯥꯝꯕꯣꯝꯒ ꯐꯖ ꯊꯣꯛꯂꯛꯑꯦꯗꯣ
ꯅꯥꯇꯣꯟꯒ ꯈꯒꯥꯏꯗ ꯅꯣꯠꯈꯠꯂꯛꯄ
ꯎꯝ ꯄꯨꯛꯀ ꯄꯨꯛꯀ ꯈꯖꯥꯏꯒ ꯁꯨꯝ ꯅꯣꯏꯊꯣꯛꯂꯛꯄ ꯑꯗꯨꯒ ꯃꯌꯥꯡ ꯁꯨꯝ ꯆꯞꯁꯤꯜꯂꯛꯄ ꯍꯥꯏꯇꯥꯔꯦ
ꯁꯦꯒꯥꯛ ꯆꯦꯡꯖꯤꯜꯂꯛꯄꯥ
ꯎꯝ
ꯑꯗꯨꯅꯤ ꯍꯧꯖꯤꯛ ꯑꯣꯏꯔꯤꯁꯤ
ꯑꯗꯨꯕꯨ ꯍꯣꯠꯅꯧ ꯍꯣꯠꯅꯔꯗꯤ ꯃꯇꯝꯗꯨꯗ ꯅꯪ ꯃꯤ ꯋꯥꯠꯂꯣꯏ
ꯃꯥꯅꯤ ꯃꯗꯨ ꯈꯥꯟꯗꯣꯛꯄ ꯇꯕꯥꯅꯤ
ꯎꯝꯝ ꯑꯗꯨ ꯍꯣꯠꯅꯕ ꯌꯥꯕ ꯍꯣꯠꯅꯔꯦ ꯋꯥꯔꯤꯁꯤ ꯊꯣꯡꯗ꯭ꯔꯤ ꯅꯪ ꯅꯥꯛꯇ ꯂꯥꯛꯑ ꯀꯩꯅꯣꯝ ꯆꯥꯁꯤꯔꯕꯨ ꯈꯜꯂꯤꯅꯦ
ꯍꯨꯏꯒꯨꯝꯕ ꯑꯦ ꯅꯠꯇꯦ ꯀꯩꯅꯣ ꯑꯥ ꯉꯥꯅꯨꯒꯨꯝꯕ ꯑꯃ ꯆꯥꯁꯤꯔꯣ
ꯌꯥꯏꯅꯦ ꯉꯥꯅꯨ ꯑꯣꯏꯒꯦꯔꯥ ꯌꯦꯟ ꯑꯣꯏꯒꯦꯔꯥ ꯏ ꯊꯣꯛꯄ ꯑꯃ ꯆꯥꯔꯗꯤ ꯌꯥꯔꯦ
ꯆꯤꯜꯂꯥꯎ ꯊꯤꯗꯕ ꯃꯤꯅꯦꯕ ꯅꯪꯗꯤ ꯅꯠꯇ꯭ꯔꯣ
ꯎꯝ ꯆꯤꯜꯍꯧ ꯊꯤꯗꯦ ꯁꯨꯡꯊꯤ ꯊꯤꯗꯦ ꯍꯦ ꯏ ꯊꯣꯛꯑꯗꯤ
ꯎꯝ ꯅꯨꯡꯁꯥ ꯁꯤꯗꯤ ꯐꯖꯅꯥ ꯁꯒꯠꯂꯛꯏꯍꯦ ꯅꯣꯏꯔꯣꯝꯗꯗꯤ ꯁꯗ꯭ꯔꯣ ꯅꯨꯡꯁꯥ
ꯑꯩꯈꯣꯏꯔꯣꯝꯗꯗꯤ ꯎꯟ ꯇꯥꯔꯤꯌꯦ ꯁꯥꯕꯅ__ ꯎꯟ ꯇꯥꯔꯦ ꯍꯥꯏ ꯍꯥꯏꯇꯥꯔꯦ
ꯍꯣꯏ ꯁꯥꯃꯟꯗꯅ
ꯏꯃꯥ ꯑꯩꯁꯤ ꯐꯖꯕ꯭ꯔꯣ ꯃꯤꯠ ꯊꯥꯛ ꯊꯥꯛꯑꯦ ꯃꯤꯠꯊꯛꯑꯦꯗꯣ ꯇꯧ ꯇꯧꯔꯦ ꯁꯤꯗꯥꯗꯤ
ꯑꯣ ꯑ
ꯃꯤꯠꯁꯤ ꯊꯥꯛꯀꯠꯂꯛꯑꯦꯕ ꯁꯥꯕꯀꯟꯁꯤ
ꯑꯥ
ꯁꯥꯕꯩ ꯆꯥꯡꯖꯦ ꯃꯤꯠꯁꯤ ꯊꯛꯑꯦꯕ
ꯌꯥꯝ ꯁꯥꯒ꯭ꯔꯕꯩ ꯃꯑꯣꯡꯅꯤꯅꯦ
ꯍꯌꯦꯡꯗꯤ ꯂꯨꯍꯣꯡꯕ ꯑꯝꯖꯨ ꯂꯩ ꯏꯃꯥꯟꯅꯕꯒꯤ
ꯍꯩꯄꯥ ꯂꯤꯁꯤꯡ ꯑꯝꯗꯤ ꯄꯥꯏꯔꯅꯦ ꯑꯗꯨꯗꯤ
ꯑꯅꯤ ꯍꯛꯆꯥꯡꯆꯨ ꯈꯔ ꯎꯝ ꯍꯛꯆꯥꯡꯆꯨ ꯈꯔ ꯆꯣꯛꯊꯔꯅꯤ ꯑꯗꯩ ꯃꯔꯨꯞ ꯃ ꯄꯥꯡ ꯍꯥꯏꯗꯤ ꯂꯥꯞꯅꯒꯤꯒꯨꯝꯕ ꯑꯣꯏꯗꯣꯏꯅꯦꯕ ꯐꯖꯥꯕ ꯑꯝꯇ ꯌꯥꯎꯗꯦ ꯍꯥꯏꯇꯔꯦ
ꯎꯝ
ꯃꯥꯖꯨ ꯅꯨꯄꯤ ꯑꯉꯥꯡꯒ ꯂꯩꯒꯅꯤ ꯑꯩꯅ ꯏꯇꯟꯗ ꯁꯤꯡꯒꯟꯗ ꯂꯩꯍꯧꯔꯅꯤ
ꯃꯣꯏꯒꯤ
ꯊꯧꯕ ꯆꯤꯡ
ꯉꯥ
ꯈꯪꯗꯦꯗ ꯈꯪꯗꯦ ꯃꯣꯏꯅ ꯀꯃꯥꯏ ꯇꯧꯕꯖꯥꯠꯅꯣ ꯍꯣꯏ ꯍꯣꯠꯅꯕ ꯀꯜꯂꯦꯕ ꯅꯨꯄꯤꯖꯨ ꯐꯪꯉꯦ ꯍꯣꯠꯅꯕꯩꯀꯣ
ꯍꯣꯏ ꯃꯥꯅꯤ
ꯎꯝ ꯔꯩꯒ꯭ꯔꯗꯤ ꯍꯣꯏ ꯏꯆꯥ ꯁꯤꯒ ꯍꯥꯏꯕꯗꯨ ꯌꯥ ꯃꯣꯏꯅ ꯑꯗꯨ ꯅꯨꯄꯤ ꯑꯣꯏꯁꯤꯜꯂꯗꯤ ꯖꯔ ꯆꯥꯎꯒꯔꯅꯤ
ꯎꯝ
ꯍꯧꯖꯤꯛꯀꯥꯟ ꯕꯣꯜ ꯅꯨꯡ ꯌꯦꯡꯗ꯭ꯔꯣ ꯉꯟꯇ ꯉꯟꯇ ꯇꯨꯝꯃꯥꯜꯂꯦꯗ ꯅꯪꯗꯤ ꯆꯥꯗ꯭ꯔꯣ ꯇꯥꯕ꯭ꯔꯣ ꯁꯣꯝꯗ ꯇꯥꯗꯦ